ꯑꯥ ꯀꯗꯦ ꯆꯥꯛ ꯆꯥꯅꯔꯕ ꯅꯣꯏꯕꯣ
ꯑꯥ ꯆꯥꯛ ꯆꯔꯦ ꯇꯃꯣ
ꯑꯣ ꯀꯔꯤ ꯃꯊꯦꯜ ꯇꯧꯈ꯭ꯔꯕ
ꯉꯁꯤꯗꯤ ꯍꯋꯥꯏ ꯃꯅꯥ ꯑꯃ ꯊꯣꯡꯉꯦ ꯑꯗꯨꯒ ꯆꯤꯀꯜ ꯊꯣꯡꯕ ꯂꯩꯔꯨꯔꯦ ꯑꯗꯨꯒ ꯆꯥꯔꯦ
ꯑꯣ ꯍ ꯑꯗꯨꯅ ꯐꯔꯦ ꯑꯩꯈꯣꯏꯗꯤ ꯁꯥꯕꯅꯤꯅ ꯀꯥꯡꯁꯣꯏ ꯑꯣꯏꯅ ꯆꯥꯔꯦ ꯑꯩ ꯀꯩꯅꯣꯝꯇ ꯍꯪꯒꯦꯅ ꯇꯧꯔꯝꯃꯤꯅꯦ ꯅꯣꯏꯒꯤ ꯑꯗꯨꯗ ꯑꯩꯈꯣꯏꯒꯤ ꯃꯦꯗꯤꯁꯤꯅꯦꯜ ꯄ꯭ꯂꯥꯟ ꯍꯥꯏꯇꯥꯔꯦ ꯑꯩꯈꯣꯏ ꯊꯥꯏꯅꯒꯤ ꯃꯩꯇꯩꯒꯤ ꯍꯤꯗꯥꯛ ꯂꯥꯡꯊꯛ ꯀꯥꯟꯅꯕ ꯄꯥꯝꯕꯤꯗ ꯀꯔꯤ ꯀꯔꯤ ꯍꯥꯎꯋꯦ ꯈꯨꯗꯝ ꯑꯣꯏꯣꯏꯅ ꯅꯨꯡꯁꯤꯠ ꯌꯥꯥꯡꯊ꯭ꯔꯩꯒꯨꯝꯕ
ꯂꯥꯡꯊ꯭ꯔꯩꯗꯤ ꯍꯧꯖꯤꯛ ꯇꯥꯃꯣ ꯀꯩꯅꯣ ꯍꯧꯋꯦ ꯑꯩꯈꯣꯏꯒꯤ ꯀꯔꯤꯕ ꯇꯨꯜꯁꯤꯕꯣꯡ ꯊꯥꯎꯗꯣꯛ ꯀꯩꯕ
ꯎꯝ ꯀꯩꯔꯤꯗꯣ
ꯇꯥꯏꯔꯦꯟ ꯇꯥꯏꯔꯦꯟꯁꯨ ꯍꯧꯋꯤ ꯑꯗꯨꯒ ꯀꯩꯅꯣꯗꯣ ꯀꯔꯤ ꯀꯔꯤ ꯑꯁ ꯁꯤꯕꯣꯡꯗ ꯍꯒꯗꯧ ꯀꯔꯤꯕ ꯃꯥꯕꯣꯏꯗ ꯍꯧꯕꯗ
ꯇꯨꯜꯁꯤꯕꯣꯡꯗ ꯍꯧꯕ ꯅꯨꯡꯁꯤꯗꯥꯥꯛꯔꯣ ꯅꯨꯡꯁꯤꯗꯥꯛꯗꯤ ꯇꯨꯜꯁꯤꯕꯣꯡꯗ ꯍꯧꯗꯦ
ꯇꯨꯜꯁꯤ
ꯑ ꯇꯨꯣ ꯄꯂꯒ ꯇꯨꯁꯤ ꯀꯥꯎꯔꯤ ꯏꯅꯅꯦ
ꯑꯥꯎ ꯇꯨꯜꯁꯤ
ꯇꯨꯜꯁꯤ ꯇꯨꯜꯁꯤꯗꯅꯦ ꯃꯈꯜꯣꯏ ꯑꯃꯨꯕꯤꯗ ꯍꯧꯕ꯭ꯔꯥ
ꯑꯃꯨꯕꯤꯗꯤ ꯍꯧꯗꯦ
ꯑꯣꯃꯒ ꯑꯗꯒꯤ ꯑꯁꯪꯕꯗꯨꯒ ꯅꯣꯔꯃꯦꯜ ꯑꯣꯏꯔꯤꯁꯦ ꯑꯗꯨꯒ ꯑꯃꯨꯗꯨꯁꯨ ꯀꯥꯟꯅꯩ ꯍꯥꯏ ꯑ ꯑꯗꯨꯒ ꯑꯩꯅ ꯍꯤꯗꯥꯛꯀꯤ ꯃꯔꯝꯗ ꯈꯔ ꯊꯤꯖꯤꯟꯒꯦ ꯇꯧꯕ ꯑꯩꯈꯣꯏꯒꯤ ꯊꯥꯏꯅꯒꯤ ꯂꯩꯔꯝꯕꯁꯤꯡꯁꯦ ꯑꯩꯅ ꯊꯦꯡꯅꯕꯗ ꯑꯩꯈꯣꯏꯒꯤ ꯂꯩꯁꯦ ꯇꯨꯜꯁꯤ ꯂꯩꯔꯦ ꯅꯨꯡꯁꯤꯗꯥꯛ ꯂꯩꯔꯦ ꯑꯗꯒꯤ ꯀꯩ ꯉꯥꯡꯊ꯭ꯔꯩ ꯂꯩꯔꯦ
ꯑꯥ
ꯎꯝ ꯀꯔꯤ ꯀ ꯂꯩ ꯂꯩꯔꯤꯌꯥ ꯇꯥꯏꯔꯦꯟꯁꯨ ꯑꯗꯨꯝ ꯁꯤꯖꯤꯟꯅꯩ ꯑꯒꯤ ꯀꯔꯤ
ꯑ ꯇꯦꯔ ꯄꯥꯏꯕꯤꯃꯅꯥꯒ ꯌꯥꯝ ꯍꯥꯏ
ꯎꯝ ꯎꯝ ꯏꯔꯥꯏ ꯄꯥꯏꯕꯤ ꯃꯅꯥꯁꯨ ꯑꯉꯥꯡꯁꯤꯡ ꯃꯁꯥ ꯁꯥꯕꯗ ꯇꯩꯕ ꯎꯠꯄ ꯀꯥꯟꯅꯩ ꯍꯥꯏ ꯑꯗꯒꯤ ꯑꯃ ꯇꯨꯜꯁꯤꯁꯤꯗ ꯑꯉꯥꯡꯕ ꯑꯃ ꯂꯩꯔꯦ ꯑꯃ ꯃꯨꯕꯤ ꯍꯥꯏꯇꯥꯔꯦ ꯑꯗꯨꯝꯕ ꯂꯩꯔꯦ ꯑꯗꯒꯤ ꯑꯁꯪꯕꯁꯨ ꯂꯩ ꯑꯃ ꯀꯩꯕ ꯔꯥꯝ ꯇꯨꯜꯁꯤ ꯍꯥꯏꯕ ꯀꯩꯅꯣ ꯃꯅ ꯑꯄꯥꯛꯄ ꯑꯃ ꯂꯩꯕꯗꯣ ꯑꯣ ꯑꯗꯨꯃꯒ ꯇꯨꯜꯁꯤ ꯃꯈꯛ ꯑꯍꯨꯝ ꯁꯨꯕ ꯃꯥꯜꯂꯦ ꯑꯗꯨꯗꯤ
ꯑꯍꯨꯝ ꯑꯣ ꯑꯣ ꯑꯁꯪꯕꯗꯨꯒꯗꯤ ꯃꯥ ꯑꯃ ꯍꯧꯖꯤꯛ ꯍꯧꯖꯤꯛ ꯑꯩꯈꯣꯏ ꯅꯣꯔꯃꯦ ꯑꯣꯏꯅ ꯑꯩꯈꯣꯏꯗ ꯍꯧꯔꯤꯕ ꯇꯨꯁꯤꯁꯤ ꯅꯠꯇꯕꯤꯗ ꯑꯇꯣꯞꯄ ꯃꯔꯥꯄꯥꯛꯄꯁꯨ ꯑꯃꯨꯛ ꯂꯩꯕ
ꯃꯅꯥꯗꯨꯅ ꯀꯩꯅꯣꯨꯛ ꯀꯥꯞꯄꯅꯦ ꯎꯝ ꯆꯦꯡꯀꯨꯞ ꯃꯅꯥꯕꯗꯣ ꯑꯃ ꯄꯥꯛꯞꯄꯅꯦ
ꯑꯣ
ꯣꯏꯔꯦ ꯑꯗꯒꯤ ꯑꯩꯅ ꯅꯤꯡ ꯈꯣꯏꯁꯦ ꯑꯩꯈꯣꯏꯒꯤ ꯗꯥꯏꯕꯤꯦꯇꯤꯁ ꯀꯥꯡꯕꯨꯗꯁꯨ ꯐꯩ ꯍꯥꯏꯕ ꯑꯗꯩꯗꯤ ꯂꯣꯛꯇꯤꯡꯒꯤ ꯍꯦꯟꯅꯕꯗꯁꯨ ꯐꯩ ꯍꯥꯏꯔꯦ ꯑꯗꯒꯤ ꯏꯟꯗꯤꯖꯤꯁ ꯐꯨꯔꯤ ꯊꯣꯛꯄ ꯑꯗꯨꯒꯨꯝꯕꯗꯁꯨ ꯐꯩ ꯍꯥꯏ
ꯑꯣ ꯑꯗꯨꯗꯤ ꯌꯥꯝ ꯐꯩꯌꯦ ꯇꯥꯃꯣꯅ ꯑꯗꯨ ꯇꯧꯗꯣꯏꯗꯣ ꯌꯥꯝ ꯐꯩ
ꯑꯗꯒꯤ ꯑꯩꯈꯣꯏꯒꯤ ꯀꯔꯤ ꯃꯌꯣꯛꯐꯥ ꯃ ꯃꯈꯩꯗꯤ ꯍꯧꯅꯔꯦ ꯑꯩꯈꯣꯏ ꯁ꯭ꯋꯥꯏꯗ ꯑꯗꯨꯒ ꯌꯥꯝ ꯀꯟꯅ ꯑꯆꯧꯕ ꯄꯥꯝꯕꯤꯗꯤ ꯍꯧꯗ꯭ꯔꯤ ꯎ ꯑꯗꯒꯤ ꯑꯩꯈꯣꯏ ꯎꯝ ꯑꯩꯈꯣꯏꯒꯤ ꯑꯉꯥꯡ ꯃꯌꯥ ꯈꯨ ꯆꯥꯕꯗꯣ ꯃꯛ ꯃ ꯕꯨꯀꯨꯜ ꯎꯜ ꯄꯥꯝꯕꯤꯗꯣ ꯎꯐꯨꯜ ꯄꯥꯝꯕꯤꯁꯤꯒꯤ ꯃꯀꯨꯁꯦ ꯃꯀ ꯇꯧꯔꯒ ꯑꯍꯟꯁꯤꯡꯅ ꯍꯥꯏꯕꯗꯕꯨꯗꯤ ꯊꯥꯡꯖꯦ ꯅꯨꯃꯤꯠꯀꯨꯝꯕꯗ ꯐꯛꯎ ꯍꯥꯏ ꯑꯗꯨꯒ ꯄꯥꯝꯕꯤ ꯑꯆꯧꯕ ꯂꯩꯔꯗꯤ ꯃꯀꯨꯁꯤ ꯊꯥꯡꯅ ꯍꯥꯡꯒꯠꯅ ꯍꯦꯠꯂꯒ ꯐꯨꯠꯂꯒ ꯑꯩꯈꯣꯏꯒꯤ ꯌꯥꯁꯤꯗ ꯂꯨꯝꯕꯨ ꯂꯨꯝꯕꯨ ꯁꯥꯕ ꯏꯁꯤꯡꯁꯤꯅ ꯉꯥꯏꯍꯥꯛ ꯉꯥꯏꯍꯥꯛ ꯄꯨꯝꯃꯒ ꯇꯦꯡꯊꯣꯛꯄ ꯑꯗꯨꯗ ꯇꯤꯟꯁꯦ ꯇꯥꯏ ꯍꯥꯏꯌꯦꯕ
ꯑꯣ ꯑꯩꯈꯣꯏ ꯑꯩꯈꯣꯏꯒꯤꯁꯨ ꯑꯉꯥꯡꯈꯩꯁꯦ ꯃꯌꯥ ꯆꯤꯛꯄꯗ ꯑꯩꯈꯣꯏꯒꯤ ꯃꯩꯇꯩꯒꯤ ꯑꯃ ꯎꯔꯤꯁꯤꯕꯤ ꯍꯥꯏꯕꯗꯣ
ꯑ ꯎ ꯆꯗ ꯑ
ꯑꯥ ꯑꯗꯨꯁꯨ ꯌꯥꯝ ꯐꯩ ꯑꯩꯈꯣꯏꯁꯨ ꯑꯗꯨ ꯇꯦꯡꯈꯤꯕꯗꯒꯤ ꯃꯌꯥ ꯆꯤꯛꯄꯤ ꯈꯣꯠꯄꯤ ꯇꯧꯈꯤꯗꯔꯦ
ꯑ ꯔꯤꯛꯁꯤꯕꯤꯁꯤꯅ ꯀꯃꯥꯏꯅ ꯇꯦꯡꯉꯦ
ꯃꯥ ꯐꯨꯠꯂꯦꯗꯅ ꯐꯨꯠꯂꯒ ꯈꯤꯇꯪ ꯈꯔ ꯂꯨꯝꯕꯨꯨ ꯂꯨꯝꯕꯨ ꯃꯥ ꯇꯦꯡꯕ ꯌꯥꯕꯒꯤ ꯆꯥꯡꯗ ꯏꯪꯊꯔꯛꯄꯩ ꯃꯇꯥꯡꯗꯣ ꯑꯗꯨꯗ ꯇꯦꯡꯉꯦ
ꯑꯣ ꯑꯗꯨꯁꯨ ꯀꯅꯔꯝꯒꯅꯤ ꯁꯤꯁꯨ ꯎꯔꯤꯛ ꯁꯤꯕꯤ ꯍꯥꯏꯁꯦ ꯀꯩꯅꯣꯗꯣ ꯅꯠꯇ꯭ꯔꯣ ꯎꯝ ꯃꯅꯥꯁꯦ ꯑꯁꯪꯕ ꯑꯗꯤ ꯃꯈꯥꯗ ꯉꯧꯔ ꯋꯥꯣꯛ ꯋꯥꯔꯞ ꯇꯧꯕ
ꯑꯥꯎ ꯑꯥꯎ ꯑꯥꯎ
ꯎ ꯑ ꯃꯥꯁꯨ ꯐꯩ ꯍꯥꯏꯌꯦ ꯀꯩꯅꯣꯁꯦ ꯑꯩꯈꯣꯏꯒꯤ ꯐꯨꯔꯤ ꯊꯣꯛꯄ ꯈꯣꯠꯄ ꯁ꯭ꯀꯤꯦꯟꯗꯔꯤꯁꯦ ꯃꯥꯁꯨ ꯐꯩ ꯍꯥꯏ
ꯑꯥ
ꯃꯦꯗꯤꯁꯤꯅꯦꯜ ꯄ꯭ꯂꯥꯟꯁꯤꯡꯁꯤ ꯎꯝ
ꯑꯗꯨꯗ ꯅꯠꯇꯅ ꯃꯥꯒꯤ ꯀꯩꯅꯣ ꯃꯅꯥꯗꯣ ꯀꯪꯒꯜ ꯂ ꯃꯇꯨꯡ ꯍꯧꯖꯤꯛꯀꯤ ꯐꯨꯠꯂꯨꯔꯕ ꯃꯇꯨꯡ ꯃꯇꯨꯡꯗ ꯃꯅꯥꯁꯦ ꯑꯃꯨꯛ ꯐꯧꯗꯣꯛꯑꯦꯗꯅ ꯐꯧꯗꯣꯛꯑꯒ ꯑꯃꯨꯛ ꯒ꯭ꯔꯥꯏꯟꯗꯔꯗ ꯇꯛꯊꯣꯛꯑꯒ ꯑꯃꯨꯛ ꯑꯩꯈꯣꯏꯒꯤ ꯕ꯭ꯔꯁ ꯇꯧꯕꯗ ꯍꯥꯞꯄꯒ ꯑꯃꯨꯛ ꯁꯦꯡꯕꯗ ꯍꯥꯞꯄꯌꯦ
ꯑꯣ ꯑꯗꯨꯗꯤ ꯌꯥꯝ ꯀꯥꯟꯅꯔꯤꯦꯅꯦ ꯐꯨꯠꯁꯨ ꯁꯤꯖꯤꯟꯅꯍꯧꯔꯦ ꯑꯗꯨ ꯑꯔꯦꯝꯕ ꯑꯗꯨꯅ ꯄꯥꯎꯗꯔꯁꯨ ꯁꯤꯖꯤꯟꯅꯔꯀꯦ ꯑꯗꯨꯝꯕ ꯌꯥꯏꯅꯦ ꯑꯣꯀ ꯐꯔꯦ ꯑꯍꯜꯁꯤꯡꯁꯤꯅ ꯑꯩꯈꯣꯏꯒꯤ ꯊꯥꯏꯅꯒꯤ ꯍꯤꯗꯥꯛ ꯀꯥꯟꯅꯕ ꯄꯥꯝꯕꯤꯗꯤ ꯃꯌꯥꯝ ꯑꯃ ꯂꯩꯕ ꯑꯗꯨꯒ ꯃꯥꯒꯤ ꯆꯥ ꯆꯥꯡꯁꯦ ꯈꯪꯗꯕꯅꯤꯅ ꯑꯗꯨꯝꯕ ꯊꯤꯒꯠꯐꯝ ꯗꯔꯀꯥꯔ ꯑꯣꯏꯕ ꯃꯌꯥꯝꯗꯣ ꯈꯪꯉꯒ ꯀꯩꯒꯨꯝꯕ ꯃꯑꯣꯡ ꯑꯃꯗ ꯍꯧꯖꯤꯛꯄꯨꯗꯤ ꯑꯦꯝ ꯌꯨꯒꯤ ꯕꯣꯇꯅꯤꯀꯦꯜ ꯕꯣꯇꯅꯤ ꯗꯤꯄꯥꯔꯠꯃꯦꯟꯒꯤ ꯁꯥꯇ꯭ꯔꯁꯤꯡ ꯇꯧꯔꯒ ꯔꯤꯁꯥꯔꯁ ꯇꯧꯗꯅ ꯇꯧꯕꯗꯤ ꯈꯔꯗꯤ ꯌꯥꯎꯔꯕ ꯃꯥꯜꯂꯦ ꯑꯩꯅ ꯁꯨꯝ ꯊꯦꯡꯅꯕꯗ ꯑꯗꯨꯃꯥꯏꯅ ꯊꯤꯒꯜꯂꯒ ꯆꯥꯡꯗꯨꯃ ꯈꯪꯉꯕ ꯃꯇꯨꯡꯗ ꯁꯤꯖꯤꯟꯅꯔꯗꯤ ꯐꯩꯗꯅ ꯒꯤ ꯃꯌꯣꯛꯄ ꯄꯥꯝꯕꯤꯁꯤꯁꯨ ꯑꯩꯈꯣꯏꯒꯤ ꯍꯥꯔꯠ ꯗꯤꯖꯤꯖ ꯍꯥꯏꯇꯥꯔꯦ ꯑꯩꯈꯣꯏꯒꯤ ꯃꯤꯍꯨꯟ ꯊꯛꯄꯤ ꯇꯧꯕꯗꯣ ꯑꯗꯨꯗ ꯃꯀꯨꯗꯨ ꯐꯨꯠꯂꯒ ꯊꯛꯑꯗꯤ ꯐꯩ ꯍꯥꯏꯗꯅ ꯅꯍꯥꯟꯋꯥꯏ ꯑꯩꯈꯣꯏꯒꯤ ꯀꯦꯃꯤꯁꯇ꯭ꯔꯤꯒꯤ ꯗꯤꯄꯥꯔꯠꯃꯦꯟꯒꯤ ꯃꯁꯥꯃꯛꯁꯨ ꯀꯦꯃꯤꯁꯇ꯭ꯔꯤ ꯑꯣꯖꯥꯅꯤ ꯃꯥꯁꯦ ꯍꯥꯔꯠꯀꯤ ꯑꯩꯈꯣꯏ ꯃꯤꯍꯨꯟ ꯊꯛꯄꯤꯁꯦ ꯇꯧꯕ ꯑꯇꯩ ꯑꯇꯩ ꯆꯥꯅ ꯆꯥꯅ ꯁꯨꯝ ꯀꯥꯟꯅꯐꯝ ꯈꯪꯗꯦ ꯍꯥꯏꯗꯅ ꯃꯥꯁꯨ ꯊꯤꯔꯒ ꯐꯨꯠꯂꯒ ꯑꯗꯨꯝ ꯊꯛꯑꯦꯕ ꯑꯗꯨ ꯑꯩꯅ ꯏꯁꯥꯗ ꯅꯨꯡꯉꯥꯏ ꯍꯥꯏꯗꯅ ꯑꯗꯨꯅ ꯑꯩꯈꯣꯏꯒꯤ ꯍꯤꯗꯥꯛꯁꯤꯡꯁꯦ ꯀꯨꯗꯒ꯭ꯔꯥꯔ ꯄ ꯐꯨꯠꯀꯦꯗꯣꯒꯂꯣ ꯑꯗꯩꯗꯤ ꯀꯌꯥꯝ ꯅꯣꯡꯃꯗ ꯀꯌꯥ ꯊꯛꯀꯗꯧꯕꯅꯣ ꯍꯥꯏꯕꯅꯆꯤꯡꯕꯁꯦ ꯃꯗꯅꯤ
ꯑꯥ
ꯑꯩꯒꯤ ꯃꯒꯤ ꯗꯤꯄꯥꯔꯠꯃꯦꯟꯅ ꯑꯗꯒꯤ ꯑꯦꯟ ꯖꯤ ꯑꯣ ꯈꯔꯅ ꯄꯥꯝꯕꯤ ꯁꯨꯃꯥꯏꯅꯗ ꯀꯥꯟꯅꯕ ꯃꯦꯗꯤꯁꯤꯅꯦꯜ ꯄ꯭ꯂꯥꯟꯁꯤꯡꯁꯤꯒꯤ ꯄꯥꯝꯕꯤ ꯈꯔ ꯀꯂꯦꯛ ꯇꯧ ꯊꯤꯒꯠꯂꯤꯑꯕ ꯑꯗꯨ ꯃꯣꯏꯅ ꯑ ꯑꯦꯅꯤ ꯗꯣꯁ ꯈꯪꯗ꯭ꯔꯒꯁꯨ ꯑꯩꯈꯣꯏꯅ ꯍꯤꯗꯥꯛꯁꯤ ꯀꯌꯥꯝ ꯁꯤꯖꯤꯟꯅꯕ ꯁꯤꯖꯤꯟꯅꯗꯕ ꯈꯪꯗ꯭ꯔꯒꯁꯨ ꯑꯦꯅꯤ ꯅꯣꯏꯅ ꯈꯪꯖꯕ ꯃꯃꯤꯡ ꯈꯪꯉꯒꯗꯤ ꯈꯨꯗꯝ ꯑꯣꯏꯅ ꯏꯔꯤꯛꯁꯤꯕꯤ ꯍꯧꯖꯤꯛ ꯁꯤꯕꯤ ꯆꯥꯔꯥꯁꯦ ꯁꯦꯝꯕꯤꯔꯛꯎ ꯑꯩꯈꯣꯏ ꯑꯗꯨꯝ ꯂꯩꯖꯒꯦ ꯃꯥꯒꯤ ꯑꯍꯟꯁꯤꯡꯅ ꯀꯧꯅꯔꯝꯕ ꯃꯃꯤꯡꯗꯨ ꯑꯨꯇꯪꯗꯤ ꯈꯪꯕꯤꯔꯛꯎ ꯑꯗꯨꯒ ꯑꯩꯈꯣꯏꯒꯤ ꯈꯪꯉꯒꯗꯤ ꯁꯥꯏꯟꯇꯤꯐꯤꯛ ꯅꯦꯝ ꯍꯥꯏꯗꯅ ꯑꯃꯒ ꯂꯩꯌꯦꯕ ꯃꯌꯥꯝ ꯀꯃꯟ ꯑꯣꯏꯅ ꯐꯪꯉꯦ ꯑꯗꯨꯃꯒ ꯈꯪꯕꯤꯔꯛꯑꯣ ꯑꯗꯨꯒ ꯑꯦꯅꯤ ꯑꯗꯨꯒꯤ ꯃꯈꯜꯁꯤꯡꯗꯨꯒꯤ ꯆꯥꯔ ꯄꯨꯕꯤꯔꯛꯎ ꯑꯩꯈꯣꯏ ꯑꯗꯨꯝ ꯂꯩꯖꯒꯦ ꯑꯋꯥꯃꯟ ꯇꯧꯖꯒꯦ ꯍꯥꯏꯗꯅ ꯍꯧꯖꯤꯛꯁꯦ ꯑꯦꯟꯖꯤ ꯑꯣ ꯈꯔꯐꯧ ꯊꯣꯛꯂꯛꯑꯦꯕ ꯑꯗꯨ ꯑꯗꯨꯅꯄ ꯊꯤꯒꯠꯂꯒ ꯃꯣꯏꯅ ꯇꯧꯔꯛꯏꯗꯨꯁꯨ ꯃꯤꯗꯅ ꯑꯗꯨꯅ ꯑꯗꯨꯒꯤꯅꯤ ꯑꯩꯅ ꯃꯊꯛ ꯃꯊꯪ ꯁꯨꯝ ꯍꯪꯉꯛꯑꯝꯃꯤꯁꯦ
ꯌꯥꯝ ꯐꯩꯌꯦ ꯇꯥꯃꯣ ꯑꯗꯨ ꯑꯣꯏꯇꯥꯔꯗꯤ ꯑꯗꯨꯗꯣ ꯇꯥꯃꯣꯅ ꯑꯗꯨ ꯑꯗꯨꯒꯤ ꯄꯣꯠꯇꯣ ꯁꯦꯝꯃꯛꯑꯒꯗꯤ ꯑꯉꯥꯡ ꯃꯌꯥ ꯆꯤꯛꯄ ꯑꯗꯨꯕꯨ ꯑꯣꯏꯔꯦ ꯂꯣꯏ ꯀꯩꯅꯣ ꯇꯧꯕ ꯉꯝꯃꯤꯗꯅ
ꯃꯥ ꯑꯩꯈꯣꯏꯅꯁꯨ ꯁꯤꯖꯤꯟꯅꯕꯗ ꯀꯤꯗꯅ ꯁꯤꯖꯤꯟꯅꯩꯗꯅ ꯍꯥꯏꯕ ꯑꯗꯨꯗꯤ ꯀꯌꯥꯝ ꯊꯛꯇꯣꯏꯅꯣ ꯀꯌꯥꯝ ꯎ ꯃꯥꯗ ꯅꯣꯃꯥꯡꯈꯥ ꯃꯥꯡꯈꯥ ꯄꯥꯝꯕꯤ ꯃꯥꯡꯈꯥ ꯄꯥꯝꯕꯤꯁꯤꯁꯨ ꯑꯅꯤ ꯁꯨꯕ ꯃꯥꯜꯂꯤ ꯈꯔ ꯑ ꯈꯥꯕ ꯑꯃꯒ ꯑꯗꯒꯤ ꯑꯃꯄꯥꯜ ꯑꯉꯧꯕ ꯁꯥꯕꯗꯣ ꯁ ꯃꯃꯥꯡꯁꯤꯟ ꯑꯗꯨꯃꯒ ꯑꯅꯤ ꯇꯧꯕꯧ ꯃꯥꯜꯂꯤ ꯑꯗꯨꯃꯁꯨ
ꯅꯣꯡꯃꯪꯈꯥ ꯑꯃ ꯌꯥꯝꯈꯥꯗꯕꯤ ꯑꯃ ꯌꯦꯜꯂꯣ ꯃꯄꯥꯟ ꯁꯥꯕꯤꯗꯨꯕꯨꯗꯤ ꯑꯩꯈꯣꯏꯗ ꯄꯥꯜꯜꯂꯤ ꯂꯦꯕ ꯑꯗꯨꯒ ꯑꯉꯧꯕ ꯑꯉꯧꯕ ꯁꯥꯠꯄꯗꯨꯗꯤ ꯑꯩ ꯀꯥꯏꯗ ꯑꯗꯨ ꯀꯥꯏꯗ ꯄꯥꯟꯖꯥꯠꯅꯣ ꯇꯥꯃꯣ
ꯑꯗꯨꯗ ꯍꯧꯔꯝꯕꯅꯦ ꯁꯤꯒꯤ ꯃꯃꯥꯡ ꯁ꯭ꯋꯥꯏꯗ ꯍꯧꯖꯤꯛꯇ ꯍꯧꯤꯛ ꯍꯧꯈꯤꯗ꯭ꯔꯦ ꯑꯗꯒꯤ ꯑꯃ ꯑꯃ ꯅꯍꯣꯏ ꯀꯔꯤ ꯑꯣꯛ ꯑꯣꯛ ꯍꯤꯇꯥ ꯑꯣ ꯍꯤꯇꯥ ꯍꯥꯏꯗꯅ ꯑꯃꯀ ꯑꯥ ꯑꯗꯨꯁꯨ ꯑꯉꯥꯡ ꯂꯣꯛ ꯐꯕ ꯃꯥꯜꯂꯦꯀꯣ
ꯑꯥ ꯐꯩꯌꯦ ꯑꯣ ꯎꯗ ꯃꯣꯏꯒꯤ ꯑꯩꯈꯣꯏꯒꯤ ꯃꯁꯤꯡꯒ ꯂꯩꯕꯅꯦ ꯑꯗꯨꯗꯣ ꯂꯪꯗ ꯂꯦꯡꯉ ꯁꯤꯕꯤꯌꯨ ꯀꯥꯏꯅ
ꯊꯥꯏ ꯍꯧꯖꯤꯛꯇꯤ ꯁꯤ ꯍꯧꯖꯤꯛꯇꯤ ꯁꯤꯕꯨ ꯁꯤꯟꯅꯈꯤꯦꯗꯦ ꯍꯧꯖꯤꯛꯇꯤ ꯍꯤꯗꯥꯛ ꯑꯣꯏꯅ ꯃꯍꯨꯠ ꯁꯤꯟꯈ꯭ꯔꯕꯅꯤꯅ ꯊꯥꯏꯅꯗꯤ ꯑꯗꯨꯒꯤꯗꯨꯣ ꯂꯣꯛ ꯐꯅꯕꯅ ꯂꯪꯗ ꯁꯤꯔꯒ ꯉꯛꯁꯝꯗ ꯌꯥꯝ ꯁꯤꯟꯅꯕꯅꯦ
ꯑꯧ ꯑꯉꯥꯡꯗ ꯑꯩꯈꯣꯏꯒꯤ ꯍꯤꯗꯥꯛ ꯑꯀꯟꯕ ꯊꯥꯕꯁꯨ ꯅꯨꯡꯉꯥꯏꯇꯕ ꯑꯗꯨꯒꯤ ꯍꯥꯏꯇꯥꯔꯦꯅꯦ ꯂꯣꯛ ꯐꯩ ꯍꯥꯏꯗꯅ ꯇꯧꯕ ꯆꯗ ꯑꯃꯅ ꯇꯂꯣꯁꯤ ꯂꯩꯕ ꯁꯒꯣꯜ ꯍꯤꯗꯥꯛ ꯍꯥꯏꯕ ꯀꯩꯅꯣ ꯃꯄꯥꯟ ꯎꯇꯣꯡ ꯁꯥꯠꯄꯗꯣ
ꯁꯖꯑꯣꯣꯏꯗ
ꯑꯥ ꯁꯒꯣꯜ ꯍꯥꯏꯕ꯭ꯔ ꯁꯒꯣꯜ ꯍꯥꯏꯕ ꯈꯔꯣ ꯑꯗꯨ ꯑꯗꯨꯒꯤ ꯀꯥꯟꯅꯕꯗꯨꯝꯗꯤ ꯈꯪꯗꯦ ꯍꯤꯗꯥꯛ ꯀꯥꯟꯅꯩꯗꯤ ꯍꯥꯏꯅꯩ ꯑꯗꯨ ꯃꯗꯨꯃꯗꯤ ꯈꯪꯗ꯭ꯔꯦ ꯑꯗꯨꯃꯗꯤ ꯀꯃꯦꯥꯏ ꯏꯗꯤ ꯍꯥꯏꯔꯦ
ꯃꯃꯤꯡꯗꯤ ꯇꯥꯔꯦꯕ ꯑꯗꯣ ꯃꯥꯒꯤꯅ ꯀꯩ ꯀꯥꯟꯅꯕꯅꯣꯗꯤ ꯇꯥꯃꯣ ꯑꯩꯁꯨ ꯈꯪꯗꯦ ꯀꯔꯤ ꯀꯔꯤ ꯀꯥꯏꯖꯥꯅꯣ ꯀꯔꯤ ꯀꯥꯟꯅꯖꯥꯠꯅꯣꯗꯣ
ꯍꯥꯏꯅꯤꯗꯟꯗ ꯇ ꯃꯥꯅ ꯁꯒꯣꯜꯁꯤꯗ ꯍꯥꯏꯔꯕꯃꯤꯅ ꯁꯒꯣꯜꯒꯨꯝꯕꯗ ꯀꯥꯟꯅꯔꯝꯃꯅꯤ ꯃꯒꯗꯒꯤ ꯕ ꯎꯝꯔꯦ
ꯁꯒꯣꯜ ꯍꯤꯀ ꯆꯦ ꯃꯣꯏ ꯃꯅꯝ ꯀꯩ ꯃꯥꯒꯤ ꯐꯨꯠꯄꯗ ꯃꯅꯝ ꯇꯥꯔꯗꯤ ꯋꯥ ꯉꯥꯎꯋꯦ ꯀꯥꯏꯁꯨ ꯍꯥꯏꯅꯉꯦ ꯇꯥꯃꯣ
ꯋꯥ ꯑꯣꯏꯂ ꯅꯤꯁꯥ ꯆꯥꯕꯗꯧ ꯇꯧꯋꯦꯅꯝ ꯍꯥꯏꯅꯩ
ꯑꯥ
ꯃꯈꯜꯗꯤ ꯌꯥꯝ ꯂꯩꯕ ꯃꯥꯜꯂꯦ ꯃꯁꯤꯁꯦ ꯑꯩꯈꯣꯏꯅ ꯊꯦꯡꯅꯔꯤꯕ ꯌꯦꯦꯝꯄꯠ ꯑꯦꯗꯒꯤꯗꯒꯤ ꯄꯨꯐꯥꯏꯧ ꯅꯥꯄꯤꯁꯤꯡꯁꯤ ꯂꯣꯏꯅꯗꯤ ꯀꯥꯟꯅꯩ ꯍꯥꯏꯔꯦ ꯑꯗꯨ ꯆꯥꯡꯗꯨꯝ ꯈꯪꯗꯕꯅꯤꯅ
ꯍꯣꯏ
ꯎꯣꯏ ꯑꯍꯣꯏ ꯍꯣꯏ ꯀꯤꯃꯤ ꯑꯗꯨꯅ ꯑꯩꯅ ꯀꯩ ꯀꯩ ꯍꯧꯒꯦꯅ ꯃꯊꯪ ꯃꯊꯪ ꯁꯨꯝ ꯍꯦꯟꯉꯛꯑꯃꯤꯅꯤ
ꯍꯣꯏꯗꯃꯣ
ꯎꯝ ꯎꯝ ꯍ ꯐꯔꯦ ꯐꯔꯦ ꯊꯝꯃꯒꯦ ꯑꯩ ꯃꯊꯪ ꯀꯣꯟ ꯑꯃꯨꯛ ꯇꯧꯔꯛꯑꯒꯦ ꯑꯩꯗꯤ ꯈꯔ ꯈ ꯍꯪꯅꯔꯒꯦ ꯎꯝ
ꯍꯣꯏ ꯍꯣꯏ ꯃꯊ ꯕꯥ